ꯀꯩꯁꯨ ꯇꯧꯗꯦ ꯂꯣꯏꯔꯦ꯫ ꯍꯦꯟꯅꯁꯨ
ꯗꯧꯔꯒꯦ
ꯀꯩꯁꯨ ꯀꯥꯏꯗꯦ ꯀꯩ ꯍꯥ ꯐꯣꯟ ꯋꯥꯔꯤ ꯁꯥꯟꯅꯕꯕꯨ ꯀꯔꯤ ꯀꯥꯏꯕ꯭ꯔꯣ?
ꯀꯥꯏꯗꯦ- ꯀꯥꯏꯗꯦ ꯀꯩꯗꯧꯔꯤꯅꯣ?
ꯍꯧꯖꯤꯛ ꯈꯛꯇ ꯆꯥꯛ ꯊꯣꯡꯉꯝꯕꯅꯦ꯫
ꯎꯝ
ꯃꯩ ꯃꯨꯠꯄꯗꯣ ꯑꯩꯗꯤ ꯄꯥꯈꯠꯂꯨꯔꯒ ꯑꯃꯨꯛ ꯂꯥꯛꯑꯦꯅꯦꯅ
ꯑꯣ ꯑꯩꯒꯤ ꯕꯦꯛꯒ꯭ꯔꯥꯎꯟ ꯃꯥꯈꯣꯟ ꯇꯥꯕ꯭ꯔꯥ?
ꯑꯩꯒꯤ ꯇ ꯅꯪꯒꯤꯗꯤ ꯇꯥꯗꯦ ꯫ ꯇꯥꯗꯦ
ꯑ
ꯑꯩꯒꯤ ꯇꯥꯕ꯭ꯔꯣ?
ꯇꯥꯗꯦ - ꯇꯥꯗꯦ ꯀꯩꯗꯧꯔꯤꯅꯣ?
ꯍꯧꯖꯤꯛ ꯈꯠꯇ ꯆꯥꯛ ꯍꯥꯞꯆꯜꯂꯒ ꯐꯣꯟꯗ ꯅꯪꯉꯣꯟꯗ ꯋꯥꯔꯤ ꯁꯥꯔꯤꯕꯅꯦ
ꯑꯣ ꯆꯠꯀꯅꯤ ꯉꯥꯏꯍꯥꯛ ꯂꯩꯔꯤꯗꯤ ꯍꯧꯖꯤꯛ ꯉꯜꯂꯤꯌꯦ
ꯄꯨꯡ ꯀꯌꯥꯗ ꯆꯀꯅꯤ
ꯃꯔꯤ ꯃꯉꯥ ꯃꯉꯥꯔꯣꯝꯗ ꯆꯠꯀꯅꯤ
ꯑꯁ ꯑꯗꯨꯗꯤ ꯌꯥꯝ ꯋꯥꯂꯦꯅꯦ ꯀꯩꯅꯣ
ꯍ ꯊꯕꯛꯅ ꯊꯕꯛꯅꯦ ꯑꯩꯒꯤ ꯊꯕꯛ ꯉꯥꯛꯇꯅꯦ ꯍꯧꯖꯤꯛ ꯑꯃꯨꯊꯥ ꯁꯥꯏꯦ
ꯅꯨꯡꯉꯥꯏꯃꯜꯂꯦ ꯅꯨꯡꯉꯥꯏꯃꯜꯂꯦ ꯅꯪꯒꯤ ꯄꯨꯟꯁꯤꯁꯦ
ꯑꯗꯨꯒꯤ ꯅꯠꯇꯦ ꯍꯧꯖꯤꯛ ꯑꯩ ꯀꯩꯅꯣ ꯑꯁ ꯐꯪꯗ꯭ꯔꯦꯗ
ꯑꯩꯒꯤ ꯄꯨꯟꯁꯤꯁꯤꯗꯤꯀꯣ ꯄꯨꯔꯥ ꯂꯣꯏꯔꯕꯖꯥꯠꯅꯤ
ꯑꯗꯨꯅꯦ ꯑꯩꯅ ꯉꯟꯅ ꯌꯨꯝ ꯄꯥꯡꯒꯅꯨ ꯍꯥꯏꯗꯨꯗꯣ
ꯑꯗꯨꯒꯤ ꯃꯇꯝꯗꯣ ꯆꯪꯗ꯭ꯔꯦ ꯍꯧꯖꯤꯛꯁꯦ ꯉꯟꯅ ꯄꯥꯟꯒꯅꯣ ꯍꯥꯏꯕꯁꯦ ꯀꯅꯥꯁꯨ ꯍꯥꯏꯗ꯭ꯔꯦꯒ ꯍꯧꯖꯤꯛꯅ ꯑꯃꯨꯛ ꯍꯥꯏꯌꯦ ꯇꯥꯏꯌꯦ
ꯑꯁ ꯂꯣꯏꯔꯦꯍꯦ
ꯇꯧꯔꯒꯦ ꯅꯪ ꯉꯁꯤ ꯀꯔꯤ ꯃꯊꯦꯜ ꯊꯣꯡꯉꯒ ꯆꯥꯒꯅꯤ
ꯑꯁ ꯉꯁꯤꯁꯦ ꯈꯥꯃꯦꯟ ꯑꯈꯥꯕ ꯑꯣꯏꯅ ꯊꯣꯡꯉꯒꯦ
ꯅꯌꯥ ꯀꯥꯡꯕꯗꯣ ꯅꯌꯥꯡ ꯀꯥꯡꯕꯗꯣ ꯈꯥꯃꯦꯟ ꯑꯈꯥꯕ ꯆꯥꯒꯅꯨꯅꯦꯅꯦꯌꯥꯗꯣ ꯀꯪꯇ꯭ꯔꯤꯠ ꯀꯪꯒꯅꯤꯅꯦ
ꯈꯪꯗ꯭ꯔꯦ ꯆꯥꯅꯤꯡꯉꯥꯏ ꯂꯩꯇꯦ ꯅꯣꯏꯗꯤ
ꯑꯩꯈꯣꯏꯗꯤ ꯀꯩꯅꯣ ꯍꯋꯥꯏ ꯑꯁꯥꯡꯕꯗꯣ ꯎꯀꯥꯕꯤ ꯑꯌꯥꯏꯕꯗꯨꯒ ꯀꯥꯡꯁꯣꯏ ꯊꯣꯡꯕ ꯆꯥꯔꯒ ꯑꯦ ꯏꯟꯁꯥꯡ ꯂꯩꯇꯦ ꯑꯍꯥꯎꯕꯁꯤꯡꯅꯅꯤꯉ ꯂꯩꯇꯦꯗ ꯆꯥꯅꯤꯉꯥꯏ ꯑꯍꯥꯎꯕ
ꯆꯥꯟ ꯄꯅꯤ
ꯏꯆꯥ ꯅꯨꯨꯄꯤꯅ ꯍꯧꯖꯤꯛ ꯈꯛꯇ ꯇꯨꯝꯕ ꯍꯧꯒꯜꯂꯒ ꯃꯄꯥꯟꯗ ꯁꯥꯟꯅꯔꯤꯌꯦ
ꯑꯣ ꯆꯥꯎꯔꯝꯃꯅꯤꯀꯣ ꯅꯪꯒꯤ ꯏꯟꯁꯥꯡ ꯅꯨꯄꯤꯗꯣ
ꯈꯪꯗꯦꯗ ꯆꯥꯎꯕ ꯈꯪꯗ꯭ꯔꯦꯅꯦ ꯆꯥꯛ ꯆꯥꯕ ꯍꯩꯇꯕꯅꯤꯅ ꯃꯆꯤꯟꯗꯤ ꯍꯅꯨꯕꯤ ꯑꯣꯜꯂꯕ
ꯈꯪꯗ꯭ꯔꯦꯅꯦ ꯑꯦ
ꯃꯆꯤꯟꯁꯦ ꯄꯨꯔꯥ ꯍꯟꯅꯨꯕꯤꯅꯦ
ꯀꯩꯗꯧꯔꯤꯅ ꯍꯧꯖꯤꯛ
ꯀꯔꯤꯔ ꯍꯥ ꯐꯝꯃꯦ ꯍꯥꯏꯔꯒ ꯍꯟꯖꯤꯟ ꯍꯟꯖꯤꯟ ꯍꯪꯉꯦ
ꯀꯥꯎꯋꯦꯍꯦ ꯅꯪꯁꯨ
ꯅꯪꯗꯣ ꯁꯥ ꯈꯔ ꯐꯖꯔꯝꯒꯅꯤ ꯎꯗꯒ ꯀꯨꯏꯔꯦꯅꯦ
ꯀꯗꯥꯏꯗꯒꯤ ꯐꯖꯕꯅꯣ ꯑꯁ ꯀꯨꯆꯨ ꯀꯣ ꯃꯦꯟꯒ ꯑꯝꯇ ꯊꯣꯛꯇꯦꯍ
ꯐꯖꯔꯝꯒꯅꯤꯌꯦꯅ ꯁꯛꯄꯣ ꯐꯤꯂꯝ ꯀꯨꯝꯅꯉꯥꯏ ꯇꯧꯎꯅꯦ ꯅꯪ ꯌꯨꯝꯗꯣꯡ ꯉꯟꯅ ꯄꯥꯟꯒꯅꯨꯀꯣ ꯅꯁꯦ ꯑꯩꯈꯣꯏ ꯋꯥ ꯑꯗꯨꯒꯒꯨꯝꯅ ꯋꯥꯖꯖꯅꯤ
ꯂꯥꯏ ꯈꯨꯔꯨꯝꯕꯤꯌꯏ ꯑꯩꯒꯤ
ꯂꯥꯏ ꯈꯨꯔꯨꯝꯕ꯭ꯔꯁꯨ ꯅꯪꯅ ꯆꯪꯗ꯭ꯔꯗꯤ
ꯑꯗꯨ ꯑꯣꯏꯔꯁꯨ ꯈꯤꯇꯪꯗꯤ ꯀꯟꯅ ꯑꯗꯨ ꯑꯣꯏꯔꯁꯨ ꯈꯤꯇꯪꯗꯤ ꯀꯥꯟꯅꯒꯅꯤꯗꯅ ꯑꯗꯨ ꯑꯣꯏꯔꯁꯨ ꯈꯤꯇꯪꯗꯤ ꯐꯒꯅꯤꯅ ꯅꯣꯏꯅ ꯆꯥꯕ ꯑꯣꯏꯌꯣ ꯑꯣꯏꯌꯣ ꯍꯥꯏꯗꯤ ꯍꯥꯏꯔꯒ ꯈꯨꯔꯨꯝꯁꯨ ꯈꯨꯔꯨꯝꯕꯤꯗꯦ
ꯍꯣꯏꯅꯦ ꯈꯨꯔꯨꯝꯃꯒꯤꯅꯦ ꯉꯁꯤꯗꯒꯤ ꯍꯧꯅ
ꯈꯨꯔꯨꯝ ꯂꯣꯏꯔꯝꯕ ꯈꯪꯉꯦꯕ ꯅꯣꯏꯗꯤ ꯅꯆꯤꯟ ꯈꯛ ꯇꯅꯦꯕ ꯉꯥꯡꯉꯤꯗꯣ ꯃꯇꯤꯛ ꯆꯥꯕꯗꯤ ꯑꯣꯏꯌꯣ ꯑꯣꯏꯌꯣ ꯍꯥꯏꯔꯒ
ꯏꯆꯥꯒꯤ ꯍꯣꯠꯅꯁꯤꯔ ꯏꯃꯨꯡ ꯑꯍꯟꯁꯤꯡꯒ ꯍꯣꯠꯅꯁꯤꯔꯥ ꯏꯁꯥꯒꯤ ꯍꯣꯠꯅꯁꯤꯔ ꯁꯣꯔ ꯐꯥꯎ ꯍꯣꯟꯕ ꯅꯪꯗꯦꯍꯦ ꯃꯔꯛ ꯃꯔꯛꯇ
ꯅꯣꯏ ꯅꯨꯄꯥꯗꯤ ꯀꯗꯥꯏ ꯆꯠꯈ꯭ꯔꯦ
ꯍꯣꯏ ꯅꯨꯄꯥ ꯁꯣꯝꯗ ꯊꯣꯛꯈꯤꯑꯦ
ꯅꯣꯏꯟ ꯄꯗꯣ ꯐꯥꯕ꯭ꯔꯣꯃꯤ
ꯐꯩꯌꯦ ꯑꯩꯅ ꯍꯥꯏꯕ ꯈꯨꯗꯤꯡꯒꯤ ꯇꯧꯕꯤꯌꯦ ꯑꯗꯨꯕꯨ ꯅꯨꯄꯥ ꯊꯣꯛꯄꯗꯤ ꯈꯔ ꯋꯥꯠꯂꯦ
ꯑꯣ ꯈꯤꯇꯪ ꯃꯁꯛꯇꯣ ꯃꯝꯗꯤ ꯃꯝꯃꯦꯀꯣ ꯃꯁꯛꯇꯣ
ꯃꯝꯁꯨ ꯔꯥꯁꯤꯗꯤ ꯃꯇꯣ ꯃꯇꯨꯝ ꯂꯩꯕꯅꯦꯍ ꯐꯖꯕꯅꯦꯍ
ꯎꯝ ꯃꯝꯃꯦ ꯌꯥꯝꯅ ꯑꯩ ꯌꯦꯡꯕꯗꯥ ꯑꯇ
ꯌꯥꯔꯦ ꯀꯩꯅꯣ ꯃꯝꯕꯅ ꯄꯨꯟꯁꯤꯒꯤ ꯂꯩꯄꯨꯟꯗ ꯁꯦꯝꯕ ꯌꯥ ꯌꯥꯕ꯭ꯔꯣ ꯊꯃꯣꯏꯅ ꯊꯃꯣꯏꯅꯦ
ꯑꯩꯒ ꯈꯤꯇꯪ ꯆꯠꯅꯗꯦꯕ ꯀꯨꯆꯨꯗꯣ ꯑꯗꯨꯒꯤꯅꯤꯗ
ꯅꯒ ꯀꯣꯄꯥ ꯑꯣꯏꯔꯗꯤ ꯄ ꯄꯛꯆꯒꯅꯤ
ꯀꯗꯥꯏꯗꯒꯤ ꯅꯪꯒ ꯑꯁ ꯅꯪ ꯆꯨ ꯃꯨꯔꯤꯗꯨꯗꯤ
ꯀꯔꯤ ꯍꯥꯏꯕ
ꯀꯁꯨ ꯍꯥꯏꯗꯦ
ꯑꯩꯒꯤ ꯑꯩꯒꯤ ꯕꯦꯛꯒ꯭ꯔꯥꯎꯟꯁꯦ ꯇꯥꯕ꯭ꯔꯣ
ꯇꯥꯌꯦ ꯇꯥꯏꯌꯦ ꯍꯨꯏ ꯍꯣꯡꯃ ꯅꯣꯏ ꯍꯨꯏ ꯌꯥꯝ ꯌꯥꯝꯔꯝꯒꯅꯤꯌꯦ
ꯍꯨꯏꯅꯦ ꯍꯣꯏ ꯍꯨꯏꯗꯨꯕꯨ ꯀꯅꯥꯅ ꯇꯝꯕ ꯉꯝꯕ꯭ꯔ ꯀꯣ
ꯎꯝ ꯃꯥꯅꯤ ꯃꯥꯥꯟ ꯅꯪ ꯍꯌꯦꯡ ꯌꯨꯝꯗ ꯂꯩꯒꯗ꯭ꯔꯣ
ꯂꯩꯒꯅꯤ ꯍꯌꯦꯡ ꯍꯌꯦꯡ ꯀꯣꯏꯔꯛꯑꯣ
ꯑꯣ ꯍꯣꯏ ꯀꯔꯀꯦ ꯌꯥꯔꯗꯁ
ꯍꯌꯦꯡ ꯀꯣꯏꯔꯛꯄꯗꯀꯣ ꯑꯩꯈꯣꯏ ꯉꯥꯅꯨ ꯊꯣꯡꯁꯦ ꯍꯣꯏ ꯉꯥꯅꯨ ꯌꯥꯝ ꯂꯩꯌꯦꯕ ꯉꯥꯅꯨ ꯒꯪꯒꯪ ꯂꯥꯎꯕꯗꯣ ꯉꯧ ꯅꯞꯅ ꯅꯞꯅ ꯉꯧꯔꯒ ꯃꯨꯛꯕꯥꯟ ꯇꯧꯁꯦ ꯂꯥꯛꯑꯣ
ꯑꯁ ꯐꯔꯦꯅꯦ ꯑꯗꯨꯗꯤ ꯑꯩ ꯆꯥꯅꯤꯡꯕꯅ ꯂꯩꯔꯝꯅꯦ ꯉꯥꯅꯨ
ꯅꯣꯏ ꯅꯣꯏ ꯅꯣꯏ ꯅꯝꯗ ꯀꯏꯅꯣ ꯂꯏꯕ꯭ꯔꯣ ꯎꯁꯣꯏ ꯂꯥꯏꯕ꯭ꯔꯣ
ꯂꯩꯌꯦ ꯅꯍꯥꯟ ꯄꯨꯔꯛꯑꯦ ꯑꯩꯈꯣꯏ ꯏꯆꯦ ꯌꯨꯝꯗꯒꯤ ꯄꯨꯔꯛꯑꯦꯕ ꯀꯔꯤꯅꯣ ꯀꯔꯤꯅꯣ ꯀꯔꯤꯅꯣ
ꯀꯅꯥ ꯀ ꯎꯁꯣꯏ ꯆꯥꯅꯤꯡꯉꯤꯅꯦ ꯎꯁꯣꯏ ꯆꯥꯁꯦ ꯎꯁꯣꯏ ꯃꯨꯛꯕꯥꯡ ꯑꯣꯏꯅ ꯆꯥꯁꯦꯔꯣ ꯉꯥꯅꯨ ꯁꯅꯤꯡꯗꯦꯗ ꯑꯩꯗꯤ
ꯆꯥꯁꯦ ꯆꯥꯁꯦ
ꯎ
ꯀꯔꯤꯅꯣ ꯑꯉꯥꯡ ꯃꯈꯣꯟ ꯀꯞꯄ ꯇꯥꯏꯅꯦ
ꯑꯩꯈꯣꯏ ꯈꯨꯟꯁꯦ ꯀꯩꯅꯣ ꯇꯧꯕ ꯑꯉꯥꯡ ꯌꯥꯝꯃꯟꯕꯒꯤ ꯑꯩꯈꯣꯏ ꯏꯃꯨꯡꯒꯤ ꯃꯤꯗꯤ ꯅꯠꯇꯦꯗ ꯑꯩꯈꯣꯏ ꯌꯨꯝ ꯊꯪꯅꯕꯒꯤꯅꯦ
ꯎꯝ ꯂꯣꯏꯔꯦꯍꯦ ꯑꯁ ꯁꯤꯗ ꯀꯥꯡ ꯌꯥꯝ ꯃꯟꯕꯒꯤ ꯑꯁ ꯂꯣꯏꯔꯦꯍꯦ
ꯀꯥꯡ ꯌꯥꯝ ꯆꯤꯛꯍꯟꯒꯅꯨꯀꯣ ꯍꯟꯗꯛꯁꯦ ꯂꯥꯏꯅꯥ ꯌꯥꯝ ꯊꯣꯛꯄꯅꯦ ꯀꯥꯡꯒꯤ
ꯎꯝ ꯎꯝ
ꯑꯗꯨꯨꯃꯥꯏ ꯄꯥꯏ ꯀꯣ
ꯀꯩꯗꯧꯔꯒꯦ
ꯑ ꯑꯁ ꯍꯟꯗꯛꯁꯦ ꯑꯩꯗꯤꯀꯣ ꯆꯥꯃꯥꯟꯕꯒꯤꯔ ꯈꯪꯗꯦ ꯏꯁꯥꯁꯦ ꯋꯦꯠꯁꯦ ꯄꯪꯍꯦꯟꯗ ꯍꯦꯟꯒꯜꯂꯦ
ꯆꯥꯒꯅꯨ ꯑꯁ ꯅꯣꯏ ꯃꯟꯈ꯭ꯔꯦ
ꯅꯣꯏꯔꯁꯨ ꯐꯖꯩ ꯍꯥꯏꯅꯦ
ꯉꯥꯏꯍꯥꯛ ꯇꯧꯁꯦ ꯉꯥꯏꯈꯣ ꯇꯧꯈꯤꯅꯣ ꯅꯪꯒꯤ ꯊꯕꯛꯇꯣ
ꯇꯥꯎꯗꯦꯗ
ꯎꯝ ꯅꯣꯡ ꯇꯥꯗ꯭ꯔꯦꯀꯣ ꯍꯧꯖꯤꯛꯇꯤ
ꯅꯣꯡ ꯇꯥꯗ꯭ꯔꯦ ꯑꯁ ꯑꯩꯗꯤ ꯄꯥꯈꯠꯂꯦꯗ ꯆꯥꯛ ꯊꯣꯡꯕꯤꯕꯗꯣ ꯃꯩ ꯃꯨꯠꯂꯗꯤ
ꯑꯁ ꯅꯣꯏꯔꯣꯝꯗꯁꯨ ꯃꯩꯗꯤ ꯔꯤꯒꯨꯂꯔ ꯇꯧꯗꯕꯅꯤꯅꯀꯣ
ꯍꯣꯏ ꯃꯩ ꯔꯤꯒꯨꯂꯔ ꯇꯧꯗꯕꯅꯤꯅ ꯐꯔꯛ ꯌꯥꯝ ꯇꯥꯏꯌꯦ ꯑꯩ ꯉꯁꯤꯗꯣ ꯆꯥꯛ ꯊꯣꯡꯕꯗꯣ ꯊꯦꯡꯈ꯭ꯔꯦꯅꯦ ꯍꯥ
ꯁꯤꯗꯗꯤ ꯆꯥꯡ ꯅꯥꯥꯟꯅꯩ ꯁꯤꯗꯗꯤ ꯃꯩꯗꯣ
ꯎꯝ
ꯆꯥꯡ ꯅꯥꯏꯅ ꯂꯥꯛꯑꯦ ꯍꯥꯏꯕꯅꯤꯗ ꯃꯩ ꯄꯩꯁꯥꯅ ꯊꯤꯕꯅꯤꯅꯀꯣ
ꯑꯁ ꯃꯩꯅ ꯅꯨꯡꯉꯥꯏꯔꯁꯨ ꯑꯩꯗꯤ ꯇꯜꯂꯦꯗ ꯅꯣꯏ ꯒ꯭ꯔꯣꯝꯗꯣ ꯀꯩꯅꯣ ꯇꯧꯋꯤ ꯏꯁꯤꯡꯗꯣ ꯑꯩꯗꯤ ꯌꯥꯝ ꯂꯩꯕ ꯅꯨꯡꯉꯥꯏꯗꯧ ꯃꯥꯟꯗꯦ
ꯅꯪꯗꯤ ꯅꯁꯥ ꯆꯥꯎꯕꯅ ꯑꯩꯈꯣꯏꯗꯤ ꯂꯩꯕꯗꯨ ꯄꯤꯛꯄꯅꯤꯅ ꯌꯥꯝ ꯀꯩꯅꯣ ꯇꯧꯔꯒ ꯇꯧꯈ꯭ꯔꯕꯅꯦ
ꯑꯁꯦꯡꯕꯅꯤꯀꯣ ꯈ꯭ꯋꯥꯏꯗꯤ ꯏꯁꯥ ꯆꯥꯎꯕꯅꯤꯅ
ꯃꯥꯅꯦ ꯃꯥꯅꯦ
ꯅꯦ
ꯅꯣꯏ ꯅꯅꯦꯝꯄꯣꯛꯁꯤꯡꯗꯤ ꯂꯩꯕ꯭ꯔꯣ
ꯏꯅꯦꯝꯄꯣꯛ ꯁꯤꯡ ꯃꯄꯥꯟꯗ ꯐꯝꯃꯒ ꯂꯩꯌꯦ ꯑꯩꯅ ꯑꯩꯈꯣꯏ ꯀꯥꯗ ꯂꯩꯕ
ꯑꯣ ꯐꯥꯕ꯭ꯔ ꯅꯣꯏ ꯅꯅꯦꯝꯄꯣꯛꯇꯣ
ꯐꯩꯗ ꯌꯥꯝ ꯐꯩ
ꯑꯣ
ꯐꯝꯃꯟꯕꯅ ꯊꯥꯒꯠ ꯋꯥꯍꯩꯐꯥꯎ ꯍꯥꯏꯅꯤꯡꯉꯥꯏ ꯂꯩꯇꯔꯦ
ꯂꯣꯏꯔꯦꯍꯦ ꯅꯪꯒꯤꯗꯨꯗꯤ ꯋꯥꯇꯥ ꯋꯥ ꯑꯃꯗꯤ ꯂꯩꯔꯦ ꯃꯅꯨꯡꯗ ꯅꯪꯒꯤ ꯈꯣꯡꯉꯥꯡ ꯗꯨ
ꯐꯩꯗ ꯌꯥꯝ ꯐꯝꯍꯟꯕꯒꯤ ꯑꯩꯅ ꯍꯥꯏꯗꯔꯣ ꯆꯥꯡꯗꯝꯅꯤꯉꯥꯏ ꯂꯩꯇ꯭ꯔꯦ ꯍꯥꯏꯗꯣ
ꯗꯨꯅꯦ ꯗꯨꯅꯦ
ꯍꯥꯏꯔꯤꯗꯣ ꯆꯥꯡꯗꯝꯅꯤꯉꯥꯏ ꯂꯩꯇꯕ ꯍꯥꯏꯔꯤꯗꯣ
ꯎꯝ ꯍꯥꯎꯇꯦ ꯍꯦ
ꯅꯪ ꯉꯁꯤꯗꯤ ꯀꯔꯤ ꯌꯦꯟꯁꯥꯡ ꯊꯣꯡꯉꯒ ꯆꯥꯒꯅꯤ
ꯑꯁꯤꯁꯦ ꯈꯥꯃꯦꯟꯒ ꯑꯂꯨꯒ ꯆꯥꯒꯦ ꯑꯗꯨꯒ ꯏꯔꯣꯟ ꯕꯆꯥꯒꯤ ꯁꯣꯏꯕꯨꯝꯗꯣ
ꯁꯥꯎꯒꯅꯤꯅꯦ ꯑꯩꯗꯤ ꯇꯤꯟ ꯌꯣꯠꯂꯦ ꯅꯪ ꯌꯦꯟꯁꯥꯡ ꯇꯥꯕꯗ
ꯑꯗꯨꯅꯦ ꯑꯩꯒꯤ ꯈꯨꯍꯥꯎ ꯑꯃ ꯑꯁ ꯁꯥꯎꯈ꯭ꯔꯕꯅꯦ ꯑꯗꯨꯗꯤ ꯆꯥꯈ꯭ꯔꯗꯤ ꯆꯥꯛꯁꯦ ꯌꯥꯝ ꯆꯥꯕꯅꯦ ꯍꯥꯏꯗꯤ ꯁꯣꯏꯕꯨꯝꯒ ꯏꯔꯣꯝꯕ
ꯃꯌꯥꯡ ꯀꯥꯡꯕꯗꯣ ꯁꯣꯏꯕꯨꯝ ꯄꯪꯆꯥ ꯆꯥꯒꯅꯨꯀꯣ ꯃꯅꯤꯡ ꯀꯨꯟꯅꯒ ꯂꯩꯒꯅꯤ ꯑꯃꯨꯛ
ꯁꯣꯏꯕꯨꯝ ꯆꯥꯔꯗꯤ ꯃꯤꯌꯥ ꯀꯪꯕ꯭ꯔꯅꯦ
ꯑꯁ ꯄꯨꯛ ꯅꯨꯡꯉꯥꯏꯇꯕ ꯒꯦꯁꯇ꯭ꯔꯤꯛ ꯂꯩꯕꯁꯤꯡꯗꯤ ꯁꯣꯏꯕꯨꯝ ꯆꯥꯔꯗꯤ ꯅꯨꯡꯉꯥꯏꯇꯕꯅꯦ ꯅꯝꯕꯔ ꯇꯨ ꯌꯥꯝ ꯇꯧꯒꯟꯕꯅꯦ
ꯑꯣ ꯑꯣ ꯑꯣ ꯑꯣ ꯈꯪꯗ꯭ꯔꯦꯗ ꯑꯁ ꯑꯩꯁꯨ
ꯅꯣꯡꯃ ꯀꯣꯏꯔꯛꯑꯣ
ꯀꯣꯏꯔꯛꯀꯦ ꯀꯣꯏꯔꯛꯀꯦ ꯅꯪꯁꯨ ꯀꯣꯏꯔꯛꯑꯣ
ꯑꯩ ꯀꯣꯏꯔꯛꯅꯤꯉꯥꯏ ꯄꯩꯁꯥ ꯂꯩꯇꯦꯅꯦ ꯄꯩꯁꯥ ꯄꯥꯏꯔꯀꯥꯟꯗ ꯀꯣꯏꯔꯛꯀꯦ
ꯀꯣꯏꯔꯛꯑꯣ ꯀꯣꯏꯔꯛꯑꯣ ꯀꯩꯁꯨ ꯀꯥꯏꯗꯦ
ꯏꯁꯥ ꯄꯥꯏꯗꯕꯅꯤꯅ ꯎꯄꯥꯏ ꯀꯔꯤꯁꯨ ꯂꯩꯇꯦꯅꯦ
ꯎꯝ ꯃꯥꯅꯦ ꯃꯥꯅꯦ ꯄꯩꯁꯥꯅ ꯃꯔꯨꯅꯦꯁ ꯅꯣꯏ ꯅꯨꯄꯥꯗꯨꯐꯥꯎ ꯆꯠꯇ꯭ꯔꯣ
ꯊꯕꯛ ꯆꯠꯇꯦ ꯍꯟꯗꯛꯁꯦ ꯏꯔꯥꯡ ꯐꯠꯇꯕꯅꯤꯅ ꯊꯕꯛ ꯁꯨꯐꯝ ꯅꯣꯝꯐꯝꯒ ꯈꯪꯗ꯭ꯔꯦꯅꯦ
ꯑꯥ
ꯏꯔꯥꯡ ꯐꯠꯇꯕꯅꯤꯅ ꯊꯕꯛ ꯁꯨ ꯅꯤꯡꯉꯥꯏꯁꯨ ꯂꯩꯇ꯭ꯔꯦ ꯌꯨꯝꯗ ꯑꯗꯨꯝ ꯇꯨꯝꯃꯒ ꯍꯦꯞꯄꯒ ꯆꯥꯔꯒ ꯂꯩ ꯔꯦ ꯒ꯭ꯌꯥꯟ ꯇꯥꯗꯤꯗ ꯇꯧꯔꯤꯁꯦ
ꯎꯝ ꯉ ꯑꯩꯈꯣꯏ ꯏꯃꯥ ꯃꯤꯕ ꯆꯠ ꯄ꯭ꯔꯣ
ꯆꯠꯇꯦꯗ ꯑ ꯐꯠꯇꯕ ꯀꯨꯏꯔꯦ ꯊꯥ ꯑꯅꯤꯔꯣꯝ ꯐꯥꯔꯝꯃꯅꯤ ꯊꯥ ꯑꯅꯤ ꯑꯍꯨꯝꯂꯣꯝ ꯐꯥꯔꯝꯃꯅꯤ
ꯑꯁ ꯅꯪꯁꯨ ꯆꯠꯄꯤꯌꯣ ꯅꯛꯅ ꯂꯩꯔꯒ ꯑꯩꯈꯣꯏꯗꯤ ꯂꯥꯞꯅ ꯂꯩꯕꯅꯤ ꯆꯠꯅꯤꯡꯉꯁꯨ ꯎꯄꯥꯏ ꯂꯩꯇ꯭ꯔꯦꯕ
ꯆꯠꯄꯗꯣ ꯐꯔꯛ ꯇꯥꯏꯅꯦ ꯏꯃꯨꯡ ꯃꯅꯨꯡꯅ ꯑꯃꯨꯛ ꯂꯩꯕꯅꯦ ꯆꯠꯊꯣꯛꯅꯤꯉꯥꯏ ꯐꯔꯛ ꯇꯥꯛꯑꯦ
ꯈꯪꯗ꯭ꯔꯦꯗ ꯃꯥꯎꯁꯤꯡꯁꯨ
ꯃꯍꯧꯁꯤꯡꯁꯨ ꯈꯪꯗ꯭ꯔꯦ ꯅꯤꯡꯅꯤꯉꯣꯜ ꯑꯩꯈꯣꯏꯕꯨ ꯆꯪꯍꯟꯅꯤꯡꯗꯕꯅꯤꯅ ꯑꯃꯥꯏꯅ ꯇꯧꯒꯗ꯭ꯔꯥ
ꯌꯥꯔꯦ ꯌꯥꯔꯦ ꯇꯣ ꯑꯗꯨꯒ ꯀꯕ ꯋꯥꯔꯤꯔꯤꯗꯣ
ꯑꯗꯨꯅꯦ ꯍꯥꯏꯁꯦ ꯍꯥꯏꯔꯨꯔꯅꯨ ꯀꯥꯟꯅꯔꯔꯣꯏ
ꯅꯣꯡꯃ ꯄꯨꯟꯁꯤꯦꯀꯣ ꯐꯖꯅ ꯄꯨꯟꯁꯦ
ꯅꯣꯡꯃ ꯄꯨꯨꯟꯁꯦ
ꯃꯥꯅꯦ ꯃꯥꯅꯦ ꯑꯍꯥꯎꯕꯒ ꯆꯥꯊꯔꯒ ꯀꯣ ꯀꯨꯏꯔꯦ ꯄꯨꯟꯗꯕ ꯊꯥꯏꯅꯒꯤꯗꯣ ꯅꯤꯡꯁꯤꯡꯂꯛꯑꯒ ꯌꯥꯝ ꯅꯨꯡꯁꯤꯌꯦ
ꯍꯣꯏꯅꯦ ꯅꯨꯡꯁꯤꯌꯦ ꯅꯤꯡꯁꯤꯡꯂꯒ ꯑꯩꯗꯤ ꯇꯨꯝꯕꯗꯀꯣꯀꯣ ꯑꯪ ꯃꯪꯕꯁꯦ ꯑꯁ ꯃꯤꯀ ꯀꯞ ꯊꯣꯛꯄꯗ ꯌꯥꯝ ꯅꯨꯡꯁꯤꯗ